ꯑꯣ
ꯇꯌꯦ ꯇꯥꯏꯌꯦ
ꯑꯩ ꯅꯪꯅ ꯇꯥꯔꯗꯤ ꯌꯥꯔꯦ ꯃꯤ ꯑꯇꯣꯞꯄ ꯇꯥꯗ꯭ꯔꯁꯨ ꯀꯣ ꯅꯪ ꯑꯐ ꯆꯠꯅ ꯇꯥꯔꯗꯤ ꯑꯥ ꯅꯪ ꯌꯥꯏ ꯀꯩꯅꯣ ꯁꯥ ꯃꯅꯨꯡꯒꯤꯗꯣ ꯅꯪ ꯅꯪ ꯑꯃꯨꯛ ꯐꯥꯎ ꯐꯣꯡꯗ꯭ꯔꯤꯀꯣ
ꯊꯣꯡꯗ꯭ꯔꯤ ꯌꯨꯝꯗꯁꯨ ꯊꯣꯡꯗ꯭ꯔꯤ
ꯂꯨꯣꯏꯔꯦꯗꯅ
ꯑꯦ ꯊꯨꯡ ꯀꯃꯥꯏꯅ ꯅꯣꯏꯕꯨꯗꯤ ꯅꯣꯏꯕꯨꯗꯤ ꯑꯗꯨꯝ ꯊꯣꯡꯅꯩꯑꯌꯦꯅ ꯑꯩꯈꯣꯏꯗꯤ ꯑꯃꯨꯛꯐꯥꯎ ꯊꯣꯡꯗ꯭ꯔꯦ ꯍꯣꯏ ꯑꯣꯛꯄꯨꯗꯤ ꯊꯣꯡꯉꯦꯀꯣ ꯃꯅꯨꯡꯁꯥꯗꯤ ꯊꯣꯡꯗꯦꯕ ꯑꯣꯛ ꯑꯣꯛ ꯊꯣꯡꯕꯗꯨꯁꯨ ꯗꯨꯀꯥꯟꯗ ꯍꯥꯏꯗꯤ ꯂꯩꯔꯒ ꯊꯣꯡꯕꯅꯦꯕ
ꯑꯣ ꯑꯣ
ꯑ ꯀꯛꯄ ꯅꯠꯇꯕꯅꯤꯅ
ꯑꯣ ꯑꯣ ꯑꯩꯈꯣꯏꯒꯨꯝꯕꯗꯗꯤ ꯑꯗꯨꯗꯣ ꯌꯥꯝ ꯂꯩꯌꯦ ꯑꯗꯨ ꯃꯣꯏꯗ ꯍꯥꯜꯂꯒꯀꯣ ꯐꯖꯅ ꯇꯧꯊꯣꯔꯒ ꯑꯁ ꯌꯥꯝ ꯍꯥꯎꯅꯦ ꯑꯗꯨꯒ ꯃꯣꯏꯗꯣ ꯃꯅꯨꯡ ꯃꯅꯨꯡꯒꯤꯗꯣ ꯐꯖꯅ ꯇꯧꯊꯣꯛꯑꯦ ꯃꯥꯒꯤ ꯃꯔꯤꯟꯗꯣ ꯀꯩ ꯀꯩꯅꯣ ꯍꯥꯞꯄꯗꯧ ꯃꯅꯨꯡꯗ ꯍꯥ
ꯍ ꯍꯣꯏ ꯍꯣꯏ ꯀꯩꯅꯣ ꯤ ꯃꯅꯨꯡꯅꯨꯡꯁꯥꯁꯨ ꯍꯥꯞꯄ ꯌꯥꯎꯗꯥꯏꯅꯦ ꯑꯗꯨ ꯃꯔꯛ ꯃꯔꯛꯇ ꯃꯥꯒꯤ ꯏꯒꯨꯝꯕ ꯑꯗꯨꯒ ꯀꯩꯀꯩ ꯃꯅꯨꯡꯒꯤ ꯌꯥꯎꯕ ꯃꯌꯥꯝꯗ ꯃꯔꯣꯏ ꯃꯌꯥꯝ ꯑꯃ ꯑꯥ ꯃꯅꯝ ꯅꯨꯡꯁꯤꯅꯤꯡꯉꯥꯏ ꯃꯌꯥꯝ ꯍꯥꯞꯄꯗꯣ
ꯑꯗꯨꯁꯨ ꯀꯣ ꯀꯩꯅꯣ ꯀꯩꯅꯣ ꯃꯤ ꯇꯧꯕ ꯍꯩꯕ ꯂꯩꯌꯦꯕꯀꯣ ꯍꯩꯇꯕꯁꯤꯡꯗꯤ ꯍꯥꯎꯇꯕꯅꯦꯔꯣ
ꯍꯩꯇꯕꯅ ꯍꯥꯎꯇꯦ ꯍꯩꯕꯅ ꯍꯥꯎꯋꯦ ꯑꯁꯣꯝ ꯑꯩꯈꯣꯏꯒꯤ ꯃꯈꯥꯔꯣꯝꯗꯀꯣ ꯆꯥꯈ꯭ꯔꯦꯕ ꯃꯌꯥꯝ ꯆꯥꯏꯑꯕ ꯑꯗꯨꯝ ꯌꯥꯝ ꯆꯥꯝꯃ ꯆꯥꯝꯃꯒꯤ ꯂꯩꯔꯒ ꯌꯥꯝ ꯍꯥꯎꯒꯅꯤ ꯃꯣꯏ ꯑꯗꯨꯔꯣꯝꯗꯤ ꯑꯗꯨꯒ ꯁꯤꯒꯤꯗꯤ ꯌꯥꯝ ꯍꯥꯎꯕꯗꯤ ꯑꯣꯏꯗꯦ ꯁꯤꯒꯤꯗꯤ ꯑꯃꯨꯔꯛ ꯆꯥꯈ꯭ꯔꯦ
ꯑꯣ ꯑꯣ ꯑꯩꯈꯣꯏꯗꯤ ꯑꯩꯈꯣꯏ ꯏꯊꯟꯇ ꯁꯦꯝꯃꯒ ꯆꯥꯕꯅꯤꯅꯀꯣ ꯑꯃꯒꯤ ꯀꯩꯅꯣ ꯂꯣꯏ ꯄꯨꯂꯞ ꯄꯨꯟꯁꯤꯜꯂꯄ ꯆꯥꯕꯅꯤꯅ ꯑꯁ ꯆꯥꯕ ꯉꯝꯗꯅꯕ ꯕꯖꯥ ꯅꯠꯇꯦ ꯑꯗꯨꯗꯣ ꯌꯥꯝꯃꯕꯒꯤ
ꯌꯥꯝꯃꯒꯦ
ꯎꯝ
ꯎꯝ
ꯌꯥꯝ ꯅꯨꯡꯉꯥꯏꯕꯅꯤ ꯑꯗꯨ ꯆꯥꯕꯗꯣ ꯀꯛꯀ꯭ꯔ ꯀꯛꯀ ꯑꯁ ꯍꯧꯔꯤꯁꯦ ꯀꯥꯏꯅ ꯍꯥꯏꯔꯅꯀꯣ ꯑꯦ ꯌꯥꯝ ꯅꯨꯡꯉꯥꯏꯔꯝꯕꯅꯦꯗ
ꯂꯩꯔꯒ ꯂꯩꯔꯒ ꯆꯥꯏꯑꯕ ꯂꯩꯔꯒ ꯆꯥꯄꯁ ꯁꯦ ꯃꯣꯏꯒꯤ ꯄꯤꯁ ꯃꯣꯏꯒꯤ ꯃꯀꯛ ꯃꯀꯛꯇꯣ ꯁꯨꯃꯥꯏꯅ ꯀꯛꯀꯅꯤꯕ ꯑꯗꯨꯗ ꯃꯣꯏꯅ ꯑꯗꯨꯗ ꯌꯣꯟꯕ
ꯑꯣ
ꯆ ꯃꯥꯒ ꯆꯥꯝꯃꯒꯤ ꯀꯌꯥꯔ ꯇꯧꯕ꯭ꯔꯥ ꯇꯔꯦꯠꯂꯥ ꯅꯤꯄꯥꯜꯂꯥ ꯁꯨꯃꯥꯏꯅ ꯇꯧꯕꯥ
ꯑ
ꯍꯣꯏ ꯏꯊꯟꯗ ꯆꯥꯎꯕꯅꯤꯗ ꯑꯗꯨꯝ ꯏꯃꯥꯟꯅꯕꯤ ꯃꯌꯥꯝ ꯆꯠꯂꯗꯤ ꯃꯌꯥꯝ ꯑꯃ ꯂꯩ
ꯑꯣ ꯆꯥꯝꯃꯒꯦ ꯅꯪ ꯆꯥꯕ ꯉꯝꯕ꯭ꯔꯣ ꯃꯊꯟꯗ
ꯃꯃꯤꯟꯅꯣꯡ
ꯑꯁ ꯅ ꯍꯥꯏ ꯁꯤꯗꯤ ꯌꯥꯏꯅ
ꯑꯩ ꯄꯃꯦꯅꯥ
ꯑꯥ
ꯑꯩꯈꯣꯏ ꯏꯃꯥꯈꯣꯏꯁꯨ ꯀꯅꯥꯝ ꯆꯥꯗꯦꯕ ꯏꯄꯥꯕꯨꯗꯤ ꯆꯥꯏꯌꯦꯕ ꯑꯩ ꯊꯅ ꯆꯥꯕ ꯏꯄꯥꯁꯨ ꯆꯥꯏꯌꯦ ꯏꯅꯥꯎꯅꯨꯄꯥ ꯆꯥꯏꯌꯦ
ꯑ
ꯌꯨꯝꯒꯤ ꯑꯣꯏꯅꯗꯤ ꯑꯗꯨ ꯑꯩꯈꯣꯏ ꯈꯇꯪ ꯆꯥꯏ ꯑꯗꯨ ꯊꯣꯡꯕꯗꯤ ꯊꯣꯡꯉꯦ ꯌꯨꯝꯗ ꯑꯗꯨꯝ ꯃꯅꯪꯖꯥꯗꯤ ꯊꯣꯡꯅꯗ꯭ꯔꯤ
ꯑꯣ
ꯅꯨꯡꯁꯥ ꯊꯣꯡꯕꯁꯨ ꯂꯩꯔꯒ ꯆꯥꯕꯅꯦꯕ ꯃꯤꯅ ꯊꯣꯡꯕꯗꯣ ꯐꯥꯔꯁ ꯇꯥꯏꯝꯗ ꯆꯥ ꯍꯥꯏꯕꯗꯤ ꯃꯤꯅ ꯊꯣꯡꯉ ꯆꯥꯕꯅꯦꯕ ꯑꯩꯈꯣꯏꯗꯣ ꯍꯥꯟꯅ ꯈꯨꯟ ꯑꯃꯗ ꯂꯩꯔꯝꯃꯦꯕꯀꯣ ꯑꯗꯨꯀꯥꯟꯗ ꯄꯤꯔꯛꯑꯒ ꯆꯥꯈꯤꯕꯅꯦꯕ ꯑꯗꯨꯗꯨꯗꯤ ꯌꯥꯝꯅ ꯍꯥꯎ ꯍꯇꯕ ꯍꯥꯏꯇꯥꯔꯦ ꯊꯣꯡꯕ ꯍꯩꯇꯕꯒꯤ ꯃꯅꯝꯗꯣ ꯌꯥꯝꯅ ꯀꯟꯕ
ꯑ
ꯑꯗꯨꯒ ꯅꯦꯛꯁ ꯇꯥꯏꯝ ꯃꯊꯪꯗ ꯆꯥꯕꯗꯅ ꯏꯃꯥꯟꯅꯕꯤꯅ ꯂꯩꯔꯛꯄꯅꯦꯕ ꯑꯗꯨꯗꯗꯤ ꯌꯥꯝ ꯍꯥꯎꯕ
ꯑꯣ ꯍꯣꯏ ꯃꯤ ꯃꯤ ꯃꯤ ꯃꯤ ꯃꯤꯗ ꯂꯩ ꯑꯗꯣ ꯃꯤꯅ ꯐꯖꯅ ꯊꯣꯡꯉꯒ ꯄꯤꯔꯗꯤꯀꯣ ꯑꯗꯨꯝ ꯍꯥꯎꯅ ꯆꯥꯏ ꯑꯗꯨ ꯃꯊꯪꯗ ꯃꯣꯏꯅ ꯆꯥꯅꯤꯡꯗꯦ ꯍꯥꯏ ꯍꯥꯏꯕ ꯀꯥꯡꯕꯨꯣ ꯑꯣ ꯐꯖꯅ ꯊ ꯄꯤꯌꯦꯅ ꯃꯣꯏꯗ ꯆꯥꯍꯜꯂꯅꯤ ꯑꯗꯨꯒ ꯃꯣꯏꯗ ꯍꯥꯎꯕꯒꯤꯀꯣ ꯑꯗꯨꯝ ꯆꯥꯕ ꯃꯤꯁꯨ ꯌꯥꯎꯕꯅꯦꯕ ꯃꯤꯁꯤꯡꯗꯤꯦ ꯃꯣꯏꯗꯣ ꯆꯥꯅꯤꯡꯗꯦ ꯆꯥꯅꯤꯡꯗꯦ ꯍꯥꯏ ꯑꯩ ꯍꯥꯏꯗ꯭ꯔꯣ
ꯍꯥꯎꯕ
ꯎꯝ ꯑꯗꯨꯒꯤ ꯆꯥꯕ ꯑꯗꯨꯝ ꯍꯧꯈ꯭ꯔꯦ
ꯎꯝ ꯗꯤ ꯄꯖꯤꯅꯦꯁꯒ ꯎꯝ
ꯑ
ꯍ
ꯑ
ꯅꯥꯟꯕ꯭ꯔꯥ ꯑꯩꯗ ꯅꯣꯏꯅ ꯁꯦꯡꯗꯣꯛꯈ꯭ꯔꯕ ꯑꯩ ꯍꯩꯅꯔꯛꯇ꯭ꯔꯕ ꯇꯨ ꯆꯥꯕꯒꯤ ꯀꯣꯟꯖꯨꯁꯤꯗ ꯂꯣꯏ ꯊꯝꯃꯦ ꯑꯩꯁꯨ ꯊꯦꯡꯒꯅꯤ
ꯀꯣꯟ ꯐꯦꯡꯕꯁꯦ ꯋꯥꯕ꯭ꯔꯣ
ꯋꯥꯗꯦꯗ ꯀꯣꯂꯤ ꯀꯣꯂꯤ ꯐꯦꯡꯒꯣ ꯀꯌꯥꯦ ꯋꯥꯗꯦ ꯁ ꯐꯦꯡꯉꯅꯤ ꯂꯣꯏꯔꯦ
ꯎꯝ ꯃꯤꯅ ꯇꯟꯕ ꯈꯨꯗꯤꯡ ꯇꯟꯕ ꯃꯤꯅ ꯋꯥꯏꯑꯦ ꯀꯩ ꯈꯣꯠꯂꯦ ꯑꯁꯨ ꯉꯝꯗꯦ
ꯏ ꯀ ꯅꯅ ꯍꯥꯏꯕ ꯀꯣꯂꯤꯞ ꯐꯦꯡꯕ ꯋꯥꯏ ꯂꯣꯏꯔꯦꯍꯦ ꯀꯣꯂꯤꯞ ꯐꯦꯡꯕ ꯋꯥꯏ ꯍꯥꯏꯕꯗꯨꯗꯤ
ꯏꯁ ꯍꯣꯏ ꯃꯤ ꯑꯗꯨ ꯍꯥꯏꯕꯁꯨ ꯂꯩꯌꯦꯗꯅ ꯃꯤ ꯁꯤꯡꯗ ꯅꯪ ꯈꯪꯗꯕꯒꯤꯅꯤ
ꯂꯥꯁ ꯂꯤꯃꯤꯠ ꯌꯧꯈ꯭ꯔꯦ ꯃꯣꯏꯒꯤ
ꯏꯁ ꯑꯅꯤ ꯑꯍꯨꯝꯗꯤ ꯇꯥꯈ꯭ꯔꯦ ꯑꯗꯨꯒꯨꯝꯕ ꯇꯜꯂꯦ ꯋꯥꯑ ꯇꯥꯏꯅꯀꯣ
ꯎꯝ ꯂꯤꯃꯤꯠ ꯑꯅꯤ ꯂꯤꯃꯤꯠ ꯂꯤꯃꯤꯠ ꯂꯣꯏꯈ꯭ꯔꯣ ꯃꯤꯅꯤ
ꯍꯣꯏ
ꯍꯥꯏꯖꯅꯤꯡꯗꯕꯒꯤ ꯂꯤꯃꯤꯠ ꯍꯦꯟꯈ꯭ꯔꯕ ꯃꯤꯅꯦꯕ
ꯑꯥ
ꯁꯤ ꯏ
ꯂꯥꯎꯅꯨ ꯍꯥꯏꯔꯁꯦ ꯇꯥꯎꯅꯨ ꯀꯣ
ꯃꯪꯁꯤ
ꯁ꯭ꯂ ꯑꯣꯏꯔꯗꯅ ꯁꯤꯩꯗꯤꯦ
ꯀꯔꯤꯅꯣ
ꯅꯣꯏ ꯀꯥꯡꯕꯨꯁꯤꯗꯤ ꯌꯥꯏꯕ ꯈꯨꯗꯤꯡ ꯉꯥꯛꯄ
ꯑ ꯃꯣꯏꯗꯤ ꯃꯣꯏꯗꯤ ꯑꯃꯔꯛ ꯀꯣ ꯑꯗꯨ ꯃꯤꯌꯦꯠꯇꯗꯤ ꯉꯝꯗꯕꯅꯤ ꯑꯩ ꯑꯃꯨꯛ ꯇꯧꯒꯅꯤ ꯅꯪ ꯂꯣꯏꯔꯝ ꯅꯪꯒꯤ ꯀꯥꯏꯗ ꯄꯔꯕꯗꯤ ꯐꯨ ꯆꯥ ꯐꯨ ꯐ ꯐ꯭ꯔꯥ ꯑꯩ ꯉꯔꯥꯡ ꯆꯥꯔꯖ ꯇꯧ ꯗꯤꯁꯇꯔ ꯇꯧ
ꯑ
ꯄꯖꯄ ꯗꯤꯁ
ꯅꯧ ꯀꯅꯣ ꯅꯧ ꯀꯩꯅꯣ
ꯑꯗꯨꯔꯤ ꯄꯥꯎ
ꯀꯪꯕꯨ ꯁꯤꯖꯤꯕ ꯀꯣ ꯑꯩꯁꯦ ꯄꯦ ꯂꯕꯅꯤ
ꯑꯦ ꯁꯉꯥꯏꯇꯌꯥꯅ ꯎꯝ ꯄꯦꯟꯒꯅꯤ
ꯄꯨꯅꯤꯡꯕ ꯌꯥꯎꯁ ꯂꯩꯗ ꯄꯨ ꯃꯔꯤ ꯃꯅ ꯆꯂꯦ
ꯍꯧꯖꯤꯛ ꯆꯠꯄ꯭ꯔꯥ
ꯍꯣꯏ
ꯎꯝ
ꯀꯃꯥꯏꯅ ꯆꯠꯇꯒꯦ ꯑꯩ
ꯃꯩ ꯃꯨꯠꯈ꯭ꯔꯦ
ꯃꯩꯗꯨ ꯃꯗꯀ꯭ꯔꯕꯣ ꯃꯣꯏ ꯅꯣꯏ ꯅꯣꯏ ꯅꯣꯏ ꯅꯣꯏꯔꯣꯝꯅꯗꯤ ꯃꯣꯏꯁꯨ ꯁ ꯑꯗꯨꯝ ꯐꯖꯅ ꯃꯣꯜꯂꯦ ꯑꯗꯨꯣ ꯅꯨꯡꯇꯤꯒꯤ ꯑꯗꯨꯝ
ꯎꯝ ꯃꯣꯏꯁꯦ ꯁꯣꯝꯗꯀꯣ ꯑꯁꯣꯝꯗꯀꯣ ꯍꯧꯖꯤꯛ ꯊꯕꯛ ꯑꯃ ꯀꯟꯅ ꯄꯥꯡꯊꯣꯛꯄꯗꯣ ꯈꯪꯕ꯭ꯔꯥ ꯅꯣꯏꯁꯨ ꯉꯔꯥꯡ ꯇꯧꯕꯗꯣ ꯑꯗꯨꯒꯤ ꯃꯩ ꯃꯌꯥꯝ ꯂꯧꯋꯦꯕꯀꯣ ꯃꯣꯏꯒꯤ ꯁꯣꯝꯒꯤ ꯑꯇꯣꯞꯄ ꯂꯩꯕ ꯀꯥꯡꯕꯨꯨꯁꯤꯡꯗꯣ ꯃꯩ ꯁꯤꯖꯤꯟꯅꯕꯁꯤꯡꯗꯣ ꯑꯗꯨꯅ ꯍꯦꯟꯅ ꯂꯧꯕꯒꯤ ꯐꯠꯕꯣꯜ ꯁꯨꯝ ꯑꯗꯨꯒꯤ ꯏꯛꯇ ꯆꯠꯄ꯭ꯔ ꯃꯥꯜꯂꯦꯅ ꯈꯟꯕꯗꯣ
ꯑꯣ
ꯅꯪꯅ ꯈꯟꯕꯗꯣ ꯍꯥꯏꯕꯥꯅꯦ
ꯍꯣꯏ ꯍꯣꯏ ꯑꯗꯨ ꯑꯣꯏꯔꯝꯒꯅꯤ
ꯍꯣꯏ ꯏꯇ
ꯉꯁꯤꯁꯨ ꯇꯧꯅꯤ ꯍꯥꯏꯕꯅꯦ ꯑꯗꯣ
ꯎꯝ ꯉꯁꯨ ꯂꯩꯈꯤꯕꯅꯦ ꯃꯣꯏ ꯋꯥꯠꯂꯤꯕꯅꯦ
ꯑ
ꯍꯥꯏꯗꯤ ꯌꯥꯝꯅ ꯃꯤ ꯌꯥꯝꯕꯒꯤꯀꯣ ꯑꯗꯨꯝ ꯂꯧꯋꯤꯗꯅ
ꯎꯝ
ꯗꯨꯒꯤꯈꯤ
ꯀꯩꯅꯣꯁꯤ ꯄꯨꯈ꯭ꯔꯤꯒꯨꯝꯕꯗ ꯉꯥ ꯂꯩꯕꯗꯣ ꯅꯣꯏ ꯆꯥꯕ꯭ꯔꯣ
ꯎꯝ ꯆꯥꯈ꯭ꯔꯦ ꯃꯣꯏꯅ ꯄꯤꯔꯛꯑꯒꯣ
ꯑꯣ ꯍꯥꯎꯕ꯭ꯔꯣ ꯑꯗꯨꯒꯨꯝꯕ ꯉꯥꯗꯨꯗꯤ
ꯑꯁ ꯍꯥꯎꯇꯦꯗ ꯆꯥꯕ ꯍꯥꯏꯁꯦ ꯑꯗꯨꯝ ꯇꯥꯎꯔꯒ ꯆꯥꯈꯤꯕꯒꯤꯅꯦꯕꯀꯣ ꯅꯍꯥꯟ ꯇꯔꯥꯃꯨꯛ ꯍꯥꯏꯗꯤ ꯃꯆꯥ ꯃꯆꯥ ꯇꯔꯥꯗꯣ ꯑꯗꯨ ꯑꯗꯨꯝ ꯆꯥꯕ ꯑꯗꯨꯝ ꯆꯥꯛꯀ ꯉꯥꯔꯧ ꯑꯣꯏꯕꯒꯤ ꯆꯥꯕꯅꯦ ꯍꯥꯎꯕꯗꯤ ꯑꯣꯏꯗꯦ ꯄꯥꯛꯅ
ꯉꯥꯗꯣ ꯃꯆꯥ ꯃꯆꯥꯁꯤꯡꯅ ꯍꯥꯎ ꯍꯦꯟꯅ ꯍꯥꯎꯕꯅꯦꯕ ꯑꯆꯧꯕꯁꯨ ꯍꯥꯎꯕ꯭ꯔꯣ ꯑꯆꯥꯎꯕꯗ ꯏꯁ ꯑꯆꯥꯎꯗ ꯍꯥꯥꯎ ꯃꯆꯥ ꯃꯆꯥ ꯑꯣꯏꯅ ꯍꯥꯎꯕꯅꯦ ꯅꯪ ꯈꯪꯗꯅꯕꯅꯤꯅꯦ ꯃꯆꯥ ꯃꯆꯥꯅ ꯍꯦꯟꯅ ꯃꯍꯥꯎꯗꯣ ꯊꯣꯛꯅꯦꯕ
ꯑꯣ ꯑꯩ ꯆꯥꯛ ꯆꯥꯅꯤꯡꯈ꯭ꯔꯦ
ꯏꯁ ꯉꯏꯀꯣꯗꯥ ꯋꯥꯂꯤ ꯅꯪ ꯇꯥꯅꯤꯡꯗꯦ ꯍꯥꯏꯗꯥꯅꯦ ꯀꯥꯡꯁꯣꯏꯒꯨꯝꯕ ꯑꯗꯨꯝ ꯊꯣꯡꯈ꯭ꯔꯗꯤ ꯅꯠꯇꯦ ꯉꯥꯏꯈꯣꯕ ꯉꯥꯏꯈꯣꯕ ꯃꯤ ꯃꯌꯥꯝ ꯉꯥꯏꯈꯣꯕ
ꯅꯪ ꯆꯩꯩꯖꯔꯛꯑꯅꯤ
ꯄꯥꯏꯗꯤ ꯆꯥꯅꯤꯡꯗꯦ ꯍꯦ ꯐꯨꯔꯛꯀꯅꯨ ꯀꯤꯖꯩ ꯑꯩ ꯄꯈꯥꯠꯇꯅ ꯆ‌ꯦꯟꯈ꯭ꯔꯅꯤ ꯐꯨꯔꯨꯅꯨ ꯐꯨꯔꯨꯅꯨ ꯏꯁꯩꯁꯦ ꯃꯤ ꯀꯅꯥꯝꯇ ꯄꯥꯝꯅꯕꯅꯦ
ꯕ‌ꯦꯝꯃꯥ ꯆꯁ ꯇ ꯀꯔꯤ ꯀꯔꯤ ꯆꯩ ꯂꯩ ꯍꯥꯏꯔꯣ
ꯆꯩꯁꯦ ꯃꯤ ꯀꯅꯥꯝꯇ ꯄꯥꯝꯅꯗꯦꯕ ꯍꯧꯖꯤꯛꯀꯥꯟ ꯁꯤꯖꯤꯟꯅꯗ꯭ꯔꯦꯕ ꯆꯩꯒꯨꯝꯕꯁꯦ ꯍꯥꯟꯅꯗꯤ ꯑꯣꯖꯥꯁꯤꯡꯅ ꯀꯩꯅꯣ
ꯋꯥ ꯁꯤꯖꯤꯟꯅꯕ꯭ꯔꯥ ꯑꯗꯨꯗꯤ
ꯎꯝ ꯋꯥꯠꯁꯤꯗꯤꯟꯅꯩꯔꯦ ꯆꯩꯅ ꯆꯩ ꯃꯇꯝ ꯅꯠꯇ꯭ꯔꯦ ꯍꯧꯖꯤꯛꯀꯥꯟꯁꯦ ꯀꯣ ꯃꯇꯝꯁꯦ ꯌꯥꯝ ꯍꯣꯏ ꯍꯥꯏꯈꯤ ꯃꯇꯝꯅꯤꯅꯦ
ꯋꯥ ꯍꯩꯒꯤꯕ ꯃꯇꯝꯝꯂ
ꯍꯣꯏ ꯃꯥꯅꯦ ꯋꯥꯍꯩꯒꯤ ꯃꯇꯝꯅꯤ
ꯍꯥ
ꯏꯁ ꯂꯥꯝꯈꯤꯅꯨ ꯃꯇꯝꯁꯦ ꯑꯥ ꯌꯧꯗ꯭ꯔꯔꯤ
ꯎꯝ ꯌꯥꯎꯋꯦ ꯌꯥꯎꯋꯦ
ꯇꯧꯅꯨ ꯇꯧꯅꯨ ꯇꯧꯅꯨꯕ
ꯃꯣꯏꯗ ꯆꯔꯥ ꯆꯩꯦ ꯑꯈ ꯔꯦ
ꯏꯟꯁꯥꯡꯁꯨ ꯌꯥꯝ ꯍꯥꯎꯗꯅ ꯆꯥꯁꯦ ꯍꯥꯏꯕ ꯍꯥꯎꯔꯗꯤ ꯑꯗꯨꯝ ꯀꯧꯕ ꯌꯥꯕ ꯍꯥꯎꯗ꯭ꯔꯗꯤ ꯏꯁ ꯃꯥꯏ ꯃꯥꯏꯔꯦꯟ ꯊꯣꯉꯝꯒꯤꯅꯤ ꯈꯪꯉꯦ ꯃꯥꯏꯔꯦꯟ ꯅꯠꯇ꯭ꯔꯗꯤ ꯀꯥꯡꯁꯣꯏ ꯌꯥꯝ ꯆꯝꯕ ꯃꯍꯥꯎ ꯂꯩꯇꯕ ꯆꯝꯐꯨꯠꯒꯨꯝꯕ ꯑ ꯆꯝꯐꯨꯠ ꯆꯥꯕꯁꯦ ꯅꯁꯥ ꯌꯥꯝ ꯐꯕꯅꯤꯀꯣ ꯆꯝꯐꯨꯠ ꯌꯥꯝꯅ ꯆꯥꯎ ꯍꯥꯏꯕꯅꯤ
ꯑꯩꯗꯤ ꯆꯝꯐꯨ ꯌꯥꯝ ꯄꯥꯝꯃꯤꯅꯣ ꯑꯩ ꯀꯜꯂꯤꯁꯦ ꯆꯝꯐꯨꯠ ꯆꯥꯕꯒꯤꯅꯦ
ꯍꯣꯏ ꯑꯗꯨ ꯍꯣꯏ ꯍꯣꯏ
ꯀꯔꯤ ꯅ ꯇꯦꯛꯇꯦꯛ
ꯈꯪꯗꯦ ꯑꯩꯅ ꯅꯠꯇꯦ ꯃꯤ ꯃꯄꯥꯟꯗ ꯑꯣꯏꯔꯝꯒꯅꯤ ꯑꯠꯇ ꯇꯣ ꯏꯁ ꯄꯨꯅꯤꯡꯗꯦ ꯃꯤꯗ ꯀꯃꯥꯏꯅ ꯄꯨꯨꯗꯣꯏꯅꯣ
ꯌꯥꯒꯅꯨ ꯍꯔꯥꯏꯁꯨ ꯋꯥꯅꯦ
ꯍꯣꯏ ꯂꯥꯡꯒꯅꯨ ꯍꯥꯏ ꯍꯥꯏꯈ꯭ꯔꯦꯕꯀꯣ ꯑꯃꯨꯛ ꯇꯧꯔꯛꯀꯅꯤꯡꯕ ꯁꯨ ꯍꯥꯏꯔꯤꯁꯨ ꯇꯥꯗꯕ ꯀꯥꯡꯕꯨꯨꯅꯦꯕ ꯃꯣꯏꯗ
ꯍꯥꯏꯔꯒ ꯃꯣꯏ ꯃꯅꯥꯛꯇ ꯆꯪꯅꯕꯗꯣ
ꯑꯥ
ꯇꯥꯔ ꯁꯨ ꯇꯁꯤꯟ ꯅꯥꯗꯕꯗꯣ
ꯇꯁꯤꯟꯅꯗꯕ
ꯇꯥꯁꯤꯟꯅꯗꯕ ꯇꯥꯔꯁꯨ ꯊꯕꯛꯇꯨꯗꯤ ꯇꯧꯊꯣꯛꯇꯕ ꯎꯝ ꯎꯝ ꯍꯥꯏꯕ ꯇꯥꯗꯤ ꯇꯥꯕ ꯑꯗꯨꯝ ꯃꯣꯏ ꯃꯆꯤꯟꯗ ꯑꯗꯒꯤꯗꯤ ꯑꯗꯨꯝ ꯍꯣꯏ ꯍꯣꯏ ꯍꯟꯖꯤꯟ ꯍꯟꯖꯤꯟ ꯍꯥꯏꯔꯅꯤ ꯑꯗꯨ ꯑꯣꯏꯔꯁꯤ
ꯌꯠ ꯏꯌꯥꯝꯝꯕ ꯆꯠ ꯂꯁꯤꯗ
ꯀꯩ ꯊꯨꯀꯥꯏꯅꯤꯡꯕ ꯂꯩꯒꯦꯥꯏ ꯊꯣꯡꯗ ꯊꯨꯀꯥꯏꯈ꯭ꯔꯦ ꯍꯥꯏꯔꯣ
ꯑꯗꯨ ꯑꯥ ꯊꯨꯒꯥꯏꯅꯤꯡꯕ꯭ꯔꯣ ꯃꯤ ꯂꯝꯍꯦꯟꯕ ꯌꯥꯝ ꯂꯩꯌꯦꯕꯀꯣ ꯐꯖꯅ ꯐꯨꯅꯤꯡꯕ
ꯑꯩ ꯁꯩ ꯁꯍꯤ ꯄꯥꯔꯔꯦꯒ ꯂ
ꯍꯥꯏꯗꯤ ꯃꯤꯉꯣꯟꯗ ꯌꯦꯠꯂꯦꯕꯀꯣ ꯄꯩꯁꯥ ꯇꯥꯟꯕꯗꯀꯣ
ꯑꯣ꯫
ꯃꯣꯏꯗ ꯇꯥꯏ ꯑꯩ ꯇꯥꯏ ꯑꯁꯥꯡꯕ ꯑꯃꯨꯛ
ꯄꯩꯁꯥ ꯇꯥꯟꯒꯗꯧꯕ ꯃꯇꯝꯗ ꯇꯦꯟꯁꯤꯜꯂꯔꯤ ꯄꯥꯒꯗꯕ꯫
ꯑꯁ ꯇꯧꯅꯨ ꯍꯥꯏꯌꫭ ꯑ꯫
ꯇꯩꯅꫭ ꯍꯥꯏꯕ꯫
ꯌꯥꯝ ꯋꯥꯈ꯭ꯔꯖꯥꯅꯤ ꯀꫭ ꯅꫭꯏꯗꫭ ꯁꯤꯖꯤꯟꯅ꯫
ꯑꫭ ꯃꯩ ꯂꯥꯛꯈ꯭ꯔꯦ꯫ ꯑꯩ ꯃ ꯂꯥꯛ ꯑꯦ ꯐꯦꯛꯁꯟ ꯊꯣꯛꯏꯅꯦ ꯉꯁꯤꯗꯤ ꯅꯪꯒꯤ ꯔꯨꯞꯁꯦ ꯎꯝ
ꯅꯣꯏ ꯆꯦ ꯐꯨꯅꯤꯒꯗ ꯀꯩꯒꯤꯅ ꯍꯥ ꯂꯩꯒ ꯐꯥꯗꯅꯦ
ꯑꯩꯩꯅ ꯔꯣꯖꯤ ꯍꯥ
ꯍꯥꯅꯤꯡꯈ꯭ꯔꯦꯗ ꯅꯣꯏ ꯅꯣꯏ ꯃ